ꯑꯕꯣ
ꯍꯂꯣ
ꯍꯜꯂꯣ
ꯇꯥꯕꯣ
ꯍꯩꯃ ꯀꯥꯎꯋꯦ
ꯐꯝꯃꯤꯅꯦ ꯆꯥꯛ ꯆꯥꯊꯣꯛꯄ ꯂꯣꯏꯔꯒ ꯅꯪꯗꯤ
ꯆꯥꯛ ꯆꯥꯥꯔꯕꯣ
ꯅꯥꯔꯦ
ꯀꯩ ꯏꯟꯁꯥꯡ ꯆꯥꯕꯤꯈ꯭ꯔꯦ
ꯁꯀ꯭ꯋꯥꯁ ꯆꯥꯕ ꯐꯪꯕ꯭ꯔꯣ ꯁꯀ꯭ꯋꯥꯁ ꯍꯥꯏꯕꯗꯣ ꯀꯩꯅꯣ ꯃꯁ ꯌꯥꯝ
ꯀꯩꯅꯣ ꯌꯥꯝ ꯀꯩꯅꯣ ꯇꯧꯗꯣꯏꯔꯣ ꯈ꯭ꯔ ꯃꯝꯕꯗꯨꯔꯥ
ꯅꯠꯇꯦ ꯊꯗꯦ
ꯃꯇꯦꯡ ꯄꯥꯡꯕꯗꯣ ꯈꯔ ꯃꯝꯃꯕꯗꯣ ꯊꯥꯏꯑꯦꯕ
ꯑꯩꯁꯨ ꯑꯂꯨꯒ ꯀꯩꯅꯣ ꯈꯥꯃꯦꯟ ꯑꯃ ꯎ ꯄꯥꯝꯕꯤꯗ ꯂꯩꯕꯗꯣ ꯨ ꯟꯨꯠ ꯭ꯆꯥꯏ
ꯗꯁꯟꯇꯔꯣ
ꯑꯩꯒꯤ ꯏꯅꯥꯎ ꯅꯨꯨꯄꯥꯒ
ꯏꯆꯦꯁꯨ ꯂꯩꯕꯅꯦꯕꯀꯣ ꯅꯍꯥꯟ ꯂꯥꯛꯄꯗꯣ ꯑꯩ ꯑꯩ ꯑꯩꯉꯣꯟ ꯑꯩꯒꯤ ꯑꯩꯒꯤ ꯃꯅꯥꯛꯇ ꯍꯦꯛ ꯍꯦꯛ ꯂꯥꯛꯄꯗꯣ
ꯎꯝ
ꯑꯗꯨ ꯃꯥꯁꯨ ꯂꯥꯛꯄꯅꯦꯕ ꯑꯩꯈꯣꯏꯗ ꯏꯁꯤꯡ ꯏꯁꯤꯡ ꯂꯩ ꯇꯕꯒꯤ ꯑꯃ ꯏꯃꯥꯟꯅꯕꯤꯅꯣ ꯃꯃꯥꯟꯕꯤꯒꯤ ꯌꯨꯝꯗ ꯆꯠꯈ꯭ꯔꯤꯃꯣ
ꯎꯝ ꯎꯝ ꯎꯝ ꯏꯁꯤꯡ ꯌꯥꯝ ꯀꯩꯅꯣ ꯇꯥꯡꯕ꯭ꯔ ꯅꯣꯏꯗ
ꯎꯝ
ꯂꯤꯇꯔ ꯑꯃꯗ ꯀꯌꯥꯔꯣ
ꯐꯖꯅ ꯇꯥ
ꯇꯕꯣ ꯇꯥꯗꯦꯌꯦ
ꯀꯔꯤ ꯍꯥꯏ
ꯍꯧꯖꯤꯛꯇꯤ ꯇꯥꯔꯕꯣ ꯑꯥ ꯑꯥ ꯂꯤꯇꯔ ꯐꯥꯏꯐ ꯍꯟꯗ꯭ꯔꯦꯠ ꯑꯗꯨꯋꯥꯏꯗ ꯑꯥ ꯀꯌꯥꯔꯣ ꯍꯥꯏꯕ
ꯑꯥ ꯈꯪꯗꯦ ꯑꯗꯨꯗꯤ ꯂꯤꯇꯔ ꯂꯤꯁꯤꯡ ꯑꯃꯗ ꯀꯩꯅꯣ ꯎꯝ ꯅꯍꯥꯟꯗꯣ ꯑꯩꯈꯣꯏ ꯄꯩꯁꯥ ꯂꯧꯊꯣꯛꯑꯒ ꯂꯧꯕꯅꯦꯕꯀꯣ ꯆꯍꯨꯝꯔ ꯆꯥꯝꯃꯔꯤꯔꯗ ꯇꯤꯜꯍꯧꯋꯦ ꯃꯣꯏꯗꯣ ꯁꯤꯟꯇꯦꯛꯁꯇꯀꯣ ꯂꯤ ꯂꯤꯁꯤꯡ ꯑꯃꯒ ꯆꯥꯝꯃꯉꯥꯔꯥ ꯈꯪꯗꯦ ꯏꯁꯤꯡ ꯌꯥꯝ ꯇꯥꯡꯉꯦ ꯁꯤꯗ ꯇꯣꯇꯤꯗꯣ ꯇꯥꯕꯗꯣ ꯑꯗꯨꯁꯨ ꯐꯖꯅ ꯇꯥꯗꯦꯕ ꯉꯁꯤ ꯇꯥꯗꯣꯏꯅꯦꯕꯀꯣ
ꯅꯨꯃꯤꯠ ꯑꯍꯨꯝ ꯑꯍꯨꯝ ꯒꯦꯞ ꯂꯩꯔꯒ ꯇꯥꯕꯅꯦꯕ
ꯇꯥꯕ꯭ꯔꯣ
ꯇꯥꯏꯌꯦ
ꯑꯍꯥ ꯍꯥ ꯀꯩꯅꯣ
ꯑꯩꯗꯤ ꯇꯥꯗꯕ꯭ꯔꯥ ꯅꯦꯠꯋꯥꯔꯛ ꯉꯔꯥꯡꯅ ꯈꯟꯂꯤꯅꯦ ꯅꯪ ꯋꯥꯉꯥꯡꯗꯕꯤꯗ ꯂꯩꯕꯗꯣ
ꯅꯪꯅ ꯉꯥꯡꯕꯗꯣ ꯇꯥꯕꯅꯤꯅꯦ
ꯉꯁꯤꯗꯤ ꯀꯩꯅꯣꯅ ꯆꯠꯂꯕꯔꯣ ꯑꯦꯛꯇꯤꯚꯥꯅ ꯑꯦꯛꯇꯤꯚꯥꯅ
ꯍꯜꯂꯛꯑꯦ ꯑꯃꯨꯛꯀ ꯍꯥꯏꯌꯣ
ꯑꯦꯛꯇꯤꯚꯥ ꯊꯧꯔꯒ ꯆꯠꯄ꯭ꯔꯣ
ꯐꯠ ꯐꯠꯇꯦꯗ ꯂꯝꯕꯤ ꯌꯥꯝ ꯐꯠꯇꯕꯅꯦ ꯆꯥꯠ ꯆꯠꯇꯦ ꯍꯌꯦꯡꯗꯤ ꯁꯣꯁꯦꯜ ꯋꯥꯔꯛ ꯇꯧꯔꯅꯤ ꯑꯩꯈꯣꯏ ꯁ꯭ꯀꯨꯜ ꯑꯁ ꯇꯟꯂꯦ ꯑꯗꯨꯒ ꯗꯦꯠ ꯋꯥꯟꯗꯒꯤ ꯁ꯭ꯀꯨꯜ ꯑꯃꯨꯛ ꯆꯠꯄ ꯍꯧꯔꯅꯤ
ꯁꯃꯥꯔ ꯕꯦ
ꯍꯣꯏ ꯂꯣꯏꯒꯅꯤ ꯂꯣꯏꯔꯅꯤ
ꯎꯝ ꯇꯂꯦꯗꯀꯣ ꯅꯣꯏ ꯁꯝ ꯅꯣꯏ ꯁꯝꯃꯔ ꯚꯦꯀꯦꯁꯟ ꯂꯣꯏꯔꯒ ꯀ꯭ꯂꯥꯁ ꯍꯧꯔꯗꯤ ꯑꯩ ꯍꯣꯏ ꯑꯃꯨꯛ ꯊꯥꯔꯅꯤ ꯁꯝꯃꯔ ꯚꯦꯀꯦꯁꯟꯗꯣ
ꯑꯁ ꯑꯗꯨꯒ ꯂꯝꯕꯤ ꯌꯝ ꯐꯠꯇꯕꯒꯤ ꯑꯁ ꯇꯜꯂꯦ ꯅꯣꯡ ꯑꯗꯨꯝ ꯆꯨꯕꯒꯤ ꯑꯣ ꯂꯦꯟ ꯁ꯭ꯂꯥꯠ ꯑꯗꯨꯝ ꯇꯧꯕꯅꯦ ꯑꯩꯈꯣꯏꯗ ꯍꯧꯖꯤꯛꯀꯥꯟ
ꯑꯁ ꯍꯣꯏ ꯂꯦꯟꯁ꯭ꯂꯥꯠꯀꯤ ꯚꯤꯗꯤꯌꯣ ꯌꯥꯝ ꯊꯥꯒꯠꯂꯦ ꯏꯟꯁꯇꯥꯒ꯭ꯔꯥꯝꯗꯁꯨ ꯀꯣ ꯍꯧꯖꯤꯛ
ꯎꯝ ꯂꯩꯇ꯭ꯔꯦ ꯑꯩꯁꯨ ꯑꯃꯨꯛ ꯂꯥꯛꯑꯦ ꯉꯔꯥꯡ ꯅꯨꯡꯗꯥꯡꯗ ꯃꯠꯈꯤꯕꯗꯣ
ꯁꯣꯜꯚꯔ ꯂꯩꯕꯒꯤ ꯑꯣꯏꯔꯝꯅꯤꯅꯦ ꯑꯗꯨꯗꯤ ꯅꯣꯏ
ꯃꯈꯣꯏꯗꯗꯤꯀꯣ ꯃꯥꯏ ꯂꯥꯛꯇ꯭ꯔꯗꯤ ꯎꯝ ꯀꯩꯅꯣ ꯅꯦꯠꯋꯥꯛꯁꯨ ꯌꯥꯗꯦ ꯄꯥꯏꯕ ꯅꯨꯡꯉꯥꯏꯇꯦ ꯍꯥꯏꯕ ꯃꯔꯤꯁꯁꯨ ꯑꯗꯨꯝ ꯚꯤꯗꯤꯌꯣꯐꯥꯎ ꯌꯦꯡꯕ ꯅꯨꯡꯉꯥꯏꯇꯦ ꯎꯝ ꯉꯁꯤꯗꯤ ꯅꯪ ꯕꯣꯜ ꯌꯦꯡꯗꯣꯏꯔꯣ
ꯀꯔꯤ ꯍꯥꯏꯕ
ꯍꯣ ꯌꯦꯡꯗꯣꯏꯔ ꯍꯥꯏꯕ
ꯑꯁ ꯅꯦꯠꯄꯦꯛ ꯌꯥꯎꯗ꯭ꯔꯦ ꯑꯩ ꯕꯣꯜ ꯌꯦꯡꯅꯤꯡꯉꯥꯏ
ꯑꯣ ꯇꯤꯚꯤꯗ ꯌꯦꯡꯉꯣ
ꯇꯤꯚꯤꯁꯨ ꯂꯩꯇꯦ ꯑꯁꯤꯗꯗꯤ
ꯍꯣꯏ ꯔꯦꯟ ꯃꯄꯨ ꯈꯣꯏꯗ ꯍꯍꯦ ꯍꯦ
ꯔꯦꯟ ꯃꯄꯨꯨ ꯂꯩꯇꯦ ꯁꯤꯗ ꯀꯩꯅꯣ ꯔꯦꯟ ꯃꯄꯨꯨꯅ ꯃꯣꯏꯒꯤ ꯌꯨꯝꯗ ꯑꯗꯨꯒ ꯃꯣꯏꯒꯤ ꯀꯩꯅꯣ ꯔꯦꯟ ꯈꯛꯇ ꯊꯝꯕ ꯑꯗꯨꯒꯤꯅꯦꯕ
ꯎꯝ ꯎꯝ ꯅꯪ ꯉꯁꯤꯗꯣ ꯕ꯭ꯔꯥꯖꯤꯜꯒ ꯖꯄꯥꯟ ꯁꯅꯥꯗꯣꯏꯅꯤ
ꯎꯝ ꯅꯪ ꯌꯦꯡ
ꯑꯩ ꯌꯦꯡꯉꯅꯤ ꯉꯁꯤꯗꯤ ꯇꯦꯟ ꯊꯔꯇꯤ ꯁꯋꯥꯏꯗ ꯁꯟꯅꯕ ꯍꯧꯔꯅꯤ ꯃꯣꯏ ꯑꯩꯗꯤ ꯕ꯭ꯔꯥꯖꯤꯜ ꯅꯠꯇꯦ ꯖꯄꯥꯟꯅꯦ ꯍꯤ ꯍꯤꯪ ꯍꯥ ꯍꯥ ꯍꯥ
ꯕꯣꯜ ꯌꯦꯡ ꯕꯣꯜ ꯌꯦꯡꯔꯒ ꯑꯃꯨꯛ ꯋꯥꯆꯦꯞ ꯒ꯭ꯔꯨꯞꯇ ꯑꯃꯨꯛ ꯕꯣꯜꯒꯤ ꯋꯥꯔꯤ ꯁꯥꯕ ꯍꯧꯅꯤ ꯃꯣꯏꯗꯣ
ꯍꯣꯏ ꯑꯍ ꯍꯨ
ꯎꯝꯍꯨꯝ
ꯕꯀꯥꯎ ꯁꯥꯅꯕ ꯍꯧꯔꯅꯤ ꯉꯁꯤꯗꯒꯤ
ꯉꯁꯤꯗꯤ ꯅꯪ ꯀꯗꯥꯏ ꯆꯠꯀꯦ ꯌꯨꯝꯗ ꯂꯩꯕ꯭ꯔꯣ ꯗꯨꯝ
ꯑꯁ ꯑꯦꯛꯖꯥꯝ ꯊꯥꯕ ꯆꯠꯂꯨꯏ ꯗꯨꯀ ꯍꯜꯂꯛꯑꯒ ꯌꯨꯝꯗ ꯂꯩꯌꯦ
ꯅꯪꯒꯤ ꯑꯦꯛꯖꯥꯝꯔꯣ
ꯍꯣꯏ ꯑꯥ ꯀꯩꯅꯣ ꯐꯥꯔꯁ ꯁꯦꯃꯤꯁꯇ꯭ꯔꯅꯤ
ꯑꯣ ꯀꯥꯏꯗ ꯅꯪ ꯑꯦꯠꯃꯤꯁꯟ ꯇꯧꯒꯦ
ꯑꯥ ꯑꯩꯈꯣꯏꯗꯅꯦ ꯑꯩꯈꯣꯏ ꯅꯦꯗꯥ ꯀꯩꯅꯣ ꯀꯣꯂꯦꯁꯀꯤ
ꯎꯝ ꯑꯦꯛꯖꯥꯝ ꯑꯦꯛꯖꯥꯝ ꯈꯛꯇ ꯊꯥꯕꯗꯨꯔꯣ ꯑꯣ ꯑꯣ ꯑꯗꯣ ꯍꯣꯏ ꯐꯩ ꯑꯗꯨ ꯑꯣꯏꯔꯁꯨꯀꯣ ꯁ꯭ꯔꯇꯤꯐꯤꯀꯦꯠ ꯄꯥꯏꯔꯗꯤ ꯑꯗꯨꯝ ꯍꯧꯖꯤꯛꯇꯤ ꯌꯥꯔꯦꯕ ꯁ꯭ꯔꯇꯤꯐꯤꯀꯦꯠ ꯂꯩꯗꯕꯤꯗ
ꯕꯦꯛ ꯆꯥꯕ ꯃꯤ ꯂꯩꯌꯦ ꯍꯥꯏꯌꯦ ꯑꯗꯨꯒꯤ ꯑꯁ ꯇꯥꯜꯂꯦ
ꯅꯨꯡꯉꯥꯏꯇꯦ ꯕꯦꯛ ꯆꯥꯕꯗꯣ ꯆꯍꯤ ꯑꯃꯒꯨꯝꯕ ꯑꯃꯨꯛ ꯉꯥꯏ ꯗꯨꯅꯦꯕ ꯃꯣꯏꯒ
ꯎꯝ
ꯕꯦꯛ ꯆꯥꯗꯅꯤꯡꯉꯥꯏꯗꯤ ꯇꯧꯋꯣ ꯍꯦ
ꯎꯝ ꯀꯩꯅꯣ ꯑꯦꯟꯊ꯭ꯔꯗꯣ ꯌꯥꯝ ꯊꯥꯡ ꯁꯥꯡꯅ ꯏꯔꯁꯨꯀꯣ
ꯎꯝ
ꯈꯖꯤꯛꯇꯪ ꯈꯖꯤꯛꯇꯪꯅꯦ ꯄꯤꯔꯤꯗꯣ ꯍꯥꯏꯕꯅꯦ ꯑꯩꯈꯣꯏꯗ
ꯑꯗꯣ ꯀꯩꯅꯣ ꯏꯟꯕꯤꯖꯤꯂꯦꯇ꯭ꯔ ꯁ꯭ꯇꯔꯤꯛ ꯑꯣꯏꯕ꯭ꯔꯥ
ꯕꯦꯛꯗꯤ ꯑꯣꯏꯗꯦ ꯑꯥ ꯃꯤ ꯑꯃꯒꯤ ꯃꯍꯨꯠ ꯁꯤꯟꯕꯗꯣ ꯑꯗꯨꯃꯥꯏꯅ ꯗꯤ ꯇꯧꯕ ꯌꯥꯗꯦ
ꯉꯁꯤꯁꯨ ꯑꯩꯈꯣꯏꯗꯣ ꯑꯦꯗꯃꯤꯀꯥ꯭ꯔꯠꯗ ꯂꯧꯕ ꯆꯠꯄꯅꯦꯕꯀꯣ ꯏꯃꯥꯟꯅꯕꯤꯒꯤ ꯁꯤꯔꯣ ꯑꯦꯗ ꯑꯦꯗꯃꯤ ꯀꯥ꯭ꯔꯠꯗ ꯂꯧꯕꯤꯔꯛꯄꯅꯦꯕ ꯏꯪꯊꯅꯤꯡꯉꯥꯏ ꯑꯗꯨ ꯏꯃꯥꯟꯅꯕꯤꯒꯤ ꯂꯧꯒꯦ ꯇꯧꯔꯒ ꯀꯣ ꯑꯦꯗꯃꯤꯠ ꯀꯥ꯭ꯔꯠꯗ ꯄꯤꯕ ꯅꯨꯄꯥꯗꯨꯅ ꯑꯩ ꯌꯥꯗꯦ ꯅꯥꯁꯥ ꯅꯁꯥꯒꯤ ꯑꯦꯗꯃꯤꯀ꯭ꯔꯥꯠꯗ ꯂꯧꯋꯣ ꯃꯤꯒꯤꯂꯧ
ꯎꯝ
ꯁ꯭ꯄꯔꯤꯛ ꯌꯥꯝ ꯑꯣꯏꯌꯦ ꯃꯣꯏꯁꯦ
ꯁ꯭ꯀꯣꯂ꯭ꯔꯁꯤꯞ ꯒꯨꯝꯕꯗꯣ ꯀꯗꯥꯏꯗ ꯁꯝꯃꯤꯠ ꯇꯧꯕ꯭ꯔꯥ ꯑꯥꯗꯣ ꯑꯦꯛꯅꯥꯟꯒꯤ ꯑꯗꯨꯃꯥꯏꯅꯦ ꯇꯧꯕꯗꯣ
ꯑꯥꯗꯨꯗꯤ ꯑꯥꯗꯣ ꯅꯣꯏꯒꯤ ꯗꯤꯄꯥ꯭ꯔꯠꯃꯦꯟꯗ ꯑꯣꯐ꯭ꯤꯁꯇ ꯑꯗꯨꯝ ꯇꯧꯔꯝꯒꯅꯤ
ꯍꯣꯏ ꯐꯔꯦ ꯑꯗꯨꯗꯤ ꯍꯣꯔꯦꯟ ꯑꯃꯨꯛ ꯇꯧꯔꯁꯦ ꯎꯝ